ꯍꯦꯜꯂꯣ
ꯎꯝ ꯇꯥꯏ ꯇꯥꯏ ꯏꯁꯁ ꯉꯁꯥꯏꯗꯤ ꯐꯣꯟ ꯇꯧꯕꯒꯁꯦ ꯄꯥꯏꯈꯠꯄ ꯌꯥꯗꯗꯅ ꯀꯌꯥ ꯋꯥꯈ꯭ꯔꯦ ꯆꯦꯟꯕꯗ
ꯑꯗꯨꯅꯦ ꯍꯥꯏꯗ ꯑꯦ ꯅꯦꯇꯋꯥꯔꯛ ꯁꯦ ꯅꯨꯉ꯭ꯒꯥꯏꯇꯦ꯫ ꯇꯥꯕꯥ ꯃ꯭ꯂꯦ ꯕꯥ ꯉꯁꯥꯏ ꯗꯨ ꯉꯛꯇꯥꯡ꯫
ꯎꯝ ꯑꯦꯅꯖꯤꯁꯤ ꯁꯦ ꯅꯦꯇꯋꯥꯔꯛ ꯁꯦ ꯉꯔꯥꯡ ꯁꯨꯅꯦ꯫ ꯅꯦꯇꯋꯥꯔꯛ ꯁꯦ ꯈ꯭ꯔꯥ ꯅꯨꯡꯗꯥꯕꯥ ꯃ꯭ꯂꯦ꯫
ꯑꯩꯅꯁꯨ ꯍꯥꯏꯗꯤ ꯐꯣꯟꯁꯦ ꯇꯧꯕ ꯀꯥꯟꯗ ꯍꯥꯏꯗꯤ ꯆꯠꯇꯤ ꯆꯠꯂꯒ ꯍꯥꯏꯗꯤ ꯐꯖꯅ ꯔꯤꯡꯗꯣ ꯆꯠꯇꯕꯗꯣ ꯑꯗꯨꯃꯥꯏꯅꯥ ꯇ꯭ꯕꯦ꯫ ꯑꯗꯨꯅ ꯑꯩꯁꯨ ꯍꯥꯏꯗꯤ ꯂꯥꯏꯟꯒꯨꯝꯕ ꯍꯥꯏꯗꯤ ꯁꯨꯝ ꯃꯣꯏ ꯕꯌꯨꯖꯤ ꯑꯣꯏꯕꯒꯨꯝꯕ ꯑꯣꯏꯔꯝꯒꯅꯤꯅꯦ ꯋꯥꯈꯣꯝꯕ ꯅꯨꯡꯉꯥꯏꯇꯕ ꯑꯣꯏꯔꯕꯅꯤꯅ ꯉꯍꯥꯛꯇꯪ ꯂꯩꯔꯛꯄ ꯑꯣꯏꯅ ꯑꯩꯅ ꯇꯧꯔꯁꯨ ꯇꯧꯔꯒꯦ ꯅꯠꯇ꯭ꯔꯒꯅ ꯑꯗꯨꯝ ꯏꯆꯦꯅ ꯇꯧꯔꯛꯑꯁꯨ ꯇꯧꯔꯛꯑꯁꯅꯣꯅ ꯑꯗꯨꯃꯥꯏꯅ ꯇꯧꯔꯝꯕꯅꯦ ꯑꯗꯣ ꯏꯆꯦꯅ ꯑꯣꯏꯅ ꯇꯧꯔꯦ
ꯑꯗꯨ ꯁꯨꯃꯥꯏ ꯇ꯭ꯕꯦ ꯍꯥꯏꯕꯥ ꯍ꯭ꯋꯖꯤꯛ꯫ ꯁꯦ ꯑꯥ ꯉꯁꯤ ꯉꯔꯥꯡ ꯁꯦ ꯀꯣ꯫ ꯑꯥ ꯑꯈꯣꯏꯒꯤ ꯀꯜ ꯁꯦ꯫ ꯇ꯭ꯔꯦꯗꯅꯥ ꯇꯧꯕꯥ꯫ ꯑꯗꯨꯒꯥ꯫ ꯄꯥꯏꯗꯤꯦ ꯄꯥꯏꯈꯠꯂꯅꯤ ꯑꯗꯨꯒ ꯑ ꯍꯥꯏꯗꯤ ꯃꯤ ꯑꯃꯗꯅ ꯑꯩꯅ ꯋꯥ ꯉꯥꯡꯉꯦ ꯈꯜꯂꯁꯦꯕꯀꯣ ꯑꯩꯅꯥ ꯋꯥ ꯉꯪ ꯒꯥ꯫ ꯅꯪꯅꯗꯤ ꯇꯥꯔꯣꯏꯗꯣꯏꯅꯦꯕ ꯉꯥꯏꯍꯥꯛꯇꯪ ꯑꯗꯨꯒ ꯅꯪꯉꯣꯟꯗꯅ ꯉꯥꯏꯥꯛꯇꯪ ꯂꯩꯔꯀꯥꯟꯗ ꯑꯩꯈꯣꯏꯒꯤ ꯖꯔ ꯊꯨꯅ ꯉꯥꯡꯖꯟꯕꯗꯣ ꯏꯁꯄꯤꯠꯇ ꯈꯤꯇꯔ ꯊꯨꯅ ꯑꯩꯈꯣꯏꯒꯤ ꯍꯂꯝꯒ ꯌꯦꯡꯀꯥꯟꯗ ꯆꯥꯛꯁꯟꯕꯩꯇꯥꯏ ꯆꯥꯛꯕꯗꯣ ꯑꯗꯨꯃꯥꯏꯅ ꯦꯕ ꯈꯣꯟꯖꯦꯦꯟꯖꯦ ꯑꯥ ꯃ ꯃꯇꯝꯦ ꯆ ꯁꯨꯖꯜꯍꯟꯕꯗꯣ ꯑꯗꯨꯃꯥꯏꯅ ꯊꯣꯛꯂꯛꯑꯦꯕ ꯅꯦꯠꯋꯔꯥꯛꯁꯦ ꯅꯨꯡꯉꯥꯏꯇꯕꯩ ꯑꯣꯏꯕꯖꯥꯠꯅꯦꯕ
ꯍꯣꯏ ꯍꯥꯏꯗꯤ ꯍꯥ ꯋꯦꯗꯔꯁꯤꯅꯗ ꯀꯔꯤꯅꯣ ꯈꯪꯗ꯭ꯔꯦꯅꯦ
ꯈꯪꯗꯦꯅꯦ ꯅꯣꯡꯃ ꯃꯪꯕ ꯁꯤꯖꯤꯟꯅꯔ ꯈꯪꯗꯦ ꯑꯁꯅꯦ ꯁꯤꯗꯤꯅꯦ ꯀꯃꯥꯏꯅ ꯍꯣꯏ ꯑꯁ ꯉꯁꯤꯗꯤꯅꯦ ꯑꯩꯈꯣꯏ ꯏꯃꯨꯡ ꯃꯅꯨꯡꯁꯦ
ꯎꯝ
ꯆꯥꯕ ꯊꯛꯄ ꯑꯗꯒꯤ ꯇꯧꯔꯤꯁꯤꯡꯁꯦ ꯃꯦꯟ ꯃꯅ ꯑꯝꯇ ꯇꯥꯗ꯭ꯔꯤꯅꯦ ꯇꯧꯔꯤꯁꯦ ꯀꯃꯥꯏꯅ ꯇꯧꯒꯦ ꯍꯥꯏꯔꯒ ꯑꯩꯈꯣꯏ ꯑꯩꯈꯣꯏ ꯃꯉꯥ ꯂꯩꯕꯁꯤꯗꯅꯦ ꯑꯩꯣꯏ ꯃꯉꯥ ꯂꯩꯕ ꯁꯤꯗ ꯕ꯭ꯔꯦꯛꯐꯥꯁꯁꯦ ꯆꯥꯔꯦꯅ ꯈꯜꯂꯗꯤ ꯦꯕ ꯑꯗꯒꯤ ꯅꯠꯇ꯭ꯔꯒ ꯆꯥꯛꯁꯨꯥꯛ ꯆꯥꯔꯦꯅ ꯈꯜꯂꯁꯦꯕ ꯑꯃꯅ ꯆꯥꯅꯤꯡꯉꯦ ꯍꯥꯏꯔꯅꯦꯕ ꯍꯥꯏꯗꯤ ꯆꯥꯕꯁꯦ ꯑꯩꯈꯣꯏ ꯑꯩꯈꯣꯏ ꯃꯉꯥ ꯈꯛꯇꯪ ꯂꯩꯕꯁꯤꯗꯅꯦ ꯆꯥꯕꯁꯤꯗ ꯑꯃꯗ ꯄꯨꯟꯅ ꯑ ꯄꯨꯟꯅꯅ ꯍꯦꯛꯇ ꯆꯥꯗꯕ ꯍꯥꯏ ꯍꯥꯏ ꯇꯥꯏ ꯑꯃꯅ ꯃꯥꯏ ꯃꯥꯏ ꯆꯥꯅꯤꯡꯒꯤ ꯍꯦꯛꯇ ꯇꯣꯡꯉꯥꯟꯅꯔꯛꯄ
ꯑ
ꯑꯗꯨꯗꯗꯨꯅ ꯕ꯭ꯔꯦꯛꯐꯥꯁꯇꯃꯛ ꯁꯦꯝꯃꯦ ꯑꯅꯤ ꯑꯍꯨꯝ ꯊꯣꯛꯄ ꯍꯦꯛꯇ ꯊꯕꯛꯁꯦ ꯑꯗꯒꯤ ꯏꯟꯁꯥꯡ ꯊꯣꯡꯉꯦꯗꯅ ꯑꯩꯈꯣꯏꯁꯤꯅ ꯏꯔꯣꯝꯕꯁꯦ ꯆꯥꯅꯤꯡꯗꯣꯏꯅꯦꯕ ꯃꯣꯔ ꯀ ꯁꯥ ꯇꯧꯔꯒ ꯏꯔꯣꯝꯗ ꯐꯦ ꯉꯥꯡꯉ ꯉꯧꯔ ꯇꯧꯕꯁꯨ ꯆꯥꯅꯤꯡꯗꯣꯏꯅꯦꯕ ꯑꯗꯒꯤ ꯑꯩꯈꯣꯏꯐꯥꯎ ꯅ ꯅ ꯏ ꯋꯥꯔꯃꯦ ꯇꯥꯁ ꯑꯣꯏ ꯇ꯭ꯔꯥꯁ ꯑ ꯌꯥꯔ ꯊ ꯐ
ꯍꯥꯏꯗꯤ ꯑꯍꯟꯒ ꯑꯣꯏꯔꯛꯄ ꯇ ꯑꯣꯏꯔ ꯐꯒꯤ ꯑꯣꯏꯔꯝꯕꯁꯨ ꯌꯥꯏ ꯅꯠꯇ꯭ꯔꯒ ꯊꯥꯏꯅꯗꯤ ꯑꯩ ꯑꯗꯨꯝ ꯄꯥꯝꯃꯛ ꯐꯠꯇꯕꯒꯤ ꯑꯣꯏꯕꯖꯥꯠꯂꯥ
ꯃꯥꯁꯦ ꯑꯍꯟ ꯑꯣꯏꯁꯜꯂꯛꯄꯒꯤ ꯁꯨꯝ ꯃꯣꯔꯣꯛꯀꯨꯝꯕ ꯆꯥꯕꯁꯦ ꯃꯥꯉꯣꯟꯗ ꯅꯨꯡꯉꯥꯏꯇꯕꯖꯥꯠꯅꯤ ꯃꯥꯁꯦ ꯈꯔ ꯇꯣꯏꯂꯦꯠꯀꯨꯝꯕ ꯆꯦꯟꯕꯖꯥꯠꯅꯤ ꯃꯣꯔꯣꯛ ꯆꯥꯕꯁꯦ
ꯍꯣꯏ ꯍꯥꯏꯗꯤ ꯁꯨꯝ ꯃꯕꯨꯛꯀꯨꯝꯕ ꯅꯥꯕ ꯈꯣꯠꯄꯗꯣ
ꯍꯣꯏ ꯑꯗꯨꯒꯨꯝꯕꯒꯤ ꯃꯥꯁꯦ ꯃꯣꯔꯣꯛ ꯁꯤ ꯄꯥꯝꯗꯕ
ꯑꯥ
ꯑꯗꯨꯗꯨꯅ ꯍꯣꯏ ꯑꯩꯈꯣꯏꯅ ꯏꯔꯣꯝꯕ ꯆꯥꯅꯤꯡꯉꯦ ꯍꯥꯏꯅ ꯇꯧꯔꯒ ꯇꯧꯔꯅꯤ ꯑꯗꯒꯤ ꯃꯥꯅ ꯍꯣꯏꯅ ꯑꯃꯨꯛ ꯆꯥꯔꯣꯏ ꯑꯗꯨꯗꯤ ꯃꯥ ꯆꯥꯗꯕꯗꯣ ꯑꯍꯟꯁꯨ ꯑꯣꯏꯕꯅꯤꯅ ꯐꯖꯅ ꯆꯥꯗ꯭ꯔꯗꯤ ꯑꯃꯨꯛ ꯅꯥꯔꯒꯦꯔ ꯇꯧꯗꯣꯏꯅꯣ ꯑꯗꯨꯅ
ꯑꯥ
ꯑꯗꯨꯅ ꯑꯃꯨꯛ ꯏꯟꯖꯥꯡꯒꯤ ꯃꯊꯦꯜ ꯑꯃꯃꯨꯛ ꯑꯃꯨꯛ ꯂꯣꯡꯕ ꯆꯝꯊꯣꯡꯅꯤ ꯈꯪꯗꯦ ꯍꯋꯥꯏ ꯊꯣꯡꯕꯅꯤ ꯈꯪꯗꯦ ꯑꯗꯨꯃꯥꯏꯅ ꯑꯃꯨꯛ ꯂꯣꯡꯍꯕ ꯍꯥꯏꯇꯥꯔꯦ ꯃꯥꯒꯤ ꯁꯔꯨ ꯑꯃꯨꯛ ꯑꯗꯨ ꯊꯕꯛꯁꯦ ꯍꯦꯛꯇ ꯊꯕꯛꯁꯦ ꯍꯦꯛꯇ ꯍꯦꯛꯇ ꯑꯅꯤ ꯑꯍꯨꯝ ꯑꯅꯤ ꯑꯍꯨꯝ ꯍꯦꯛꯇ ꯊꯣꯛꯄ ꯃꯇꯝꯁꯦ ꯍꯦꯛꯇ ꯆꯪꯈꯤꯕ ꯈꯪꯍꯧꯗꯕ
ꯑꯥ
ꯑꯗꯣ ꯑꯍꯟ ꯂꯩꯕꯁꯦ ꯌꯥꯝꯅꯗꯤ ꯅꯨꯡꯗꯤ ꯅꯨꯡꯉꯥꯏꯀꯣ ꯍꯥꯏꯗꯤ ꯃꯣꯏꯅ ꯌꯦꯡꯁꯤꯜꯂꯒ ꯂꯩꯕ ꯑꯗꯩ ꯑꯩꯈꯣꯏꯅ ꯁꯣꯏꯕꯗꯒ ꯃꯣꯏꯅ ꯇꯥꯛꯄ ꯆꯨꯝꯊꯣꯛ
ꯑ ꯑꯗꯒꯤ ꯑꯩꯈꯣꯏꯅ ꯍꯥꯏꯗꯤ ꯁꯨꯝ ꯈꯪꯗꯕ ꯃꯌꯥꯝ ꯑꯃ ꯃꯣꯏꯗꯤ ꯍꯥꯏꯗꯤ ꯇꯧꯔꯒ ꯂꯥꯛꯑꯕꯅꯤꯅ ꯃꯣꯏꯅ ꯍꯥꯏꯗꯤ ꯁꯨꯃꯥꯏꯅ ꯇꯧꯒꯗꯕꯅꯤ ꯑꯗꯒꯤ ꯁꯨꯃꯥꯏꯅ ꯇꯧ ꯈꯣꯠꯂꯣ ꯑꯗꯨꯝ ꯍꯥꯏꯗꯤ ꯍꯥꯏꯕꯤꯗꯅ ꯑꯗꯁꯨ ꯃꯥꯗꯤ ꯏꯕꯣꯛꯀꯨꯝꯕꯒ ꯂꯩꯕ ꯍꯥꯏꯁꯦ ꯍꯥꯏꯗꯤ ꯁꯨꯝ ꯌꯥꯝꯅ ꯅꯨꯡꯉꯥꯏꯔꯤꯕꯅꯦꯕ
ꯎꯝ ꯑꯗꯒꯤ ꯑꯩꯈꯣꯏꯅ ꯍꯥꯏꯗꯤ ꯅꯍꯥꯟꯅꯤꯅ ꯈꯔ ꯆꯠꯊꯣꯛ ꯆꯠꯁꯤꯟ ꯌꯨꯝ ꯊꯥꯗꯣꯛꯑꯒ ꯆꯠꯂꯁꯨ ꯍꯥꯏꯗꯤ ꯀꯅꯥꯝ ꯂꯩꯍꯧꯗꯕꯩ ꯑꯋꯥꯕ ꯁꯨ ꯂꯩꯇ꯭ꯔꯦꯕ ꯍꯥꯏꯗꯤ ꯃꯣꯏꯅ ꯑꯗꯨꯝ ꯃꯣꯏꯅ ꯌꯨꯝꯗ ꯑꯗꯨꯝ ꯁꯪꯕꯤꯔ ꯂꯩꯔꯅꯤ
ꯑꯗꯨꯗꯤ ꯐꯖꯅ ꯁꯦꯟꯅꯕꯤꯔꯕꯅꯤꯅ
ꯎꯝ ꯑꯗꯨꯃꯥꯏꯅ ꯑꯩꯈꯣꯏꯅ ꯆꯠꯊꯣꯛꯄ ꯃꯇꯝꯁꯤꯗ ꯋꯥꯈꯜꯁꯦ ꯑꯗꯨꯃꯥꯏꯅ ꯆꯠꯊꯣꯛꯄ ꯉꯝꯃꯦꯕ ꯍꯥꯏꯗꯤ ꯍꯧꯖꯤꯛ ꯃꯇꯝꯗꯤ ꯍꯟꯁꯨ ꯁꯤꯁꯤꯡꯁꯦ ꯀꯠꯂꯕꯅꯤꯅꯀꯣ ꯍꯥꯏꯗꯤ ꯃꯤꯁꯤꯡꯁꯦ ꯐꯠ ꯐꯕꯗꯣ ꯌꯥꯝ ꯂꯩꯇ꯭ꯔꯕꯅꯤꯅ ꯑꯗꯒꯤ ꯅꯤꯁꯥ ꯆꯥꯕꯁꯤꯡꯁꯤꯅ ꯄꯆꯩꯁꯤꯡꯁꯦ ꯃꯤ ꯂꯩ ꯐꯠꯇꯕ ꯇꯥꯟꯖꯥꯁꯤ ꯌꯦꯡꯉꯒ ꯍꯨꯔꯥꯟꯗꯣꯏꯉꯥꯏ ꯂꯩꯅꯦꯕ ꯑꯗꯨꯒꯨꯝꯕ ꯌꯥꯝꯌꯥꯝ ꯂꯩꯕꯅꯤꯅꯀꯣ ꯌꯨꯝꯗ ꯑꯍꯜ ꯑꯃ ꯂꯩꯍꯧꯕ ꯍꯥꯏꯁꯦ ꯆꯥꯎꯥꯛꯊꯣꯛꯄꯗ ꯋꯥꯈꯜꯗꯗꯤ ꯌꯥꯝ ꯌꯥꯡꯅ ꯌꯥꯝ ꯐ꯭ꯔꯤ ꯑꯣꯏꯅꯀꯣ ꯀꯠꯊꯣꯛꯄ ꯉꯝꯃꯦꯕ
ꯍꯥꯏꯗꯤ ꯊꯕꯛꯀꯨꯝꯕ ꯆꯠꯊꯣꯛꯄ ꯑꯣꯏꯔꯁꯨ ꯊꯕꯛꯇꯨꯗ ꯍꯥꯏꯗꯤ ꯅꯦꯅꯥ ꯇꯥꯅ ꯍꯥꯏꯗꯤ ꯑꯩꯁꯦ ꯊꯦꯡꯈꯤꯅꯤ ꯈꯣꯠꯈꯤꯅꯤ ꯍꯥꯏꯗꯤ ꯁꯨꯝ ꯀꯃꯥꯏꯅ ꯇꯧꯔꯝꯒꯅꯤ ꯍꯥꯏꯕꯗꯨꯃ ꯈꯜꯍꯟꯗ꯭ꯔꯦꯗꯅ
ꯎꯝ ꯌꯥꯝ ꯅꯨꯡꯉꯥꯏꯗ ꯑꯍꯜ ꯂꯩꯕꯁꯦ ꯑꯗꯣ ꯅꯣꯏꯒꯤ ꯅꯣꯏ ꯅꯣꯏ ꯃꯥꯍꯣꯏꯒꯤ ꯗꯗꯤ ꯑꯍꯟ ꯑꯝꯇ ꯂꯩꯇ꯭ꯔꯕ꯭ꯔꯣ
ꯑꯩꯈꯣꯏꯒꯤꯁꯦ ꯂꯩꯇ꯭ꯔꯦ ꯍꯥꯏꯕꯗꯤ ꯑꯩꯈꯣꯏ ꯏꯃꯥ ꯍꯣꯏꯒꯤꯁꯨ ꯑꯩꯈꯣꯏꯃꯥ ꯍꯣꯏꯔꯝꯒꯤ ꯏꯄꯨ ꯏꯕꯣꯛꯇꯨꯁꯨ ꯍꯥꯏꯗꯤ ꯂꯩꯇ꯭ꯔꯦ ꯑꯗꯒꯤ ꯑꯩꯈꯣꯏꯒꯤ ꯕꯕꯥ ꯍꯣꯏꯔꯣꯡꯒꯤꯁꯨ ꯂꯩꯇ꯭ꯔꯦꯗꯅ
ꯑꯗꯣ ꯅꯪꯅ ꯈꯪꯍꯧꯕꯗꯅꯦ ꯅꯣꯏ ꯃꯥꯣꯏꯒꯤ ꯏꯄꯨꯗꯣ ꯅꯪ ꯈꯪꯍꯧꯕ꯭ꯔꯣ
ꯑ
ꯑꯣ ꯅꯣꯏꯁ ꯈꯪꯍꯧꯕ ꯀꯥꯟ ꯈꯍꯧ ꯈꯪꯍꯧꯔ ꯃꯇꯨꯡꯗ ꯂꯩꯈꯤꯗꯕꯅꯦꯕ
ꯃꯥꯁꯦ ꯍꯥꯏꯗꯤ ꯀꯩꯅꯣ ꯍꯥꯏꯗꯤ ꯅꯨꯡ ꯑꯣꯏꯕ ꯍꯥꯏꯇꯥꯔꯦꯀꯣ ꯑ ꯑꯗꯨꯒꯤ ꯑꯗꯨꯃꯥꯏꯅ ꯂꯩꯕꯒꯤ ꯍꯥꯏꯗꯤ ꯑꯣꯄꯔꯦꯁꯟꯁꯦ ꯍꯥꯏꯗꯤ ꯊꯪꯅ ꯊꯪꯅꯅ ꯍꯥꯏꯗꯤ ꯃꯥꯗꯣ ꯑꯩꯈꯣꯏꯅ ꯈꯪꯉꯛꯄꯗ ꯑꯗꯨꯝ ꯍꯥꯏꯗꯤ ꯑꯍꯜ ꯑꯗꯨꯝ ꯑꯣꯏꯔꯝꯃꯦꯕ ꯑꯣ ꯑꯗꯨꯃꯥꯏꯅ ꯑꯍꯜ ꯑꯣꯏꯔꯀꯥꯟꯗ ꯃꯥꯁꯦ ꯊꯪꯅ ꯊꯪꯅꯅ ꯍꯥꯏꯗꯤ ꯑꯣꯄꯔꯦꯁꯟꯁꯦ ꯑꯗꯨꯝ ꯑꯅꯤꯔꯛ ꯍꯨꯝꯂꯛ ꯑꯗꯨꯃꯥꯏꯅ ꯇꯧꯁꯟꯈꯤꯕ ꯍꯥꯏꯇꯥꯔꯦ ꯑꯗ ꯑꯗꯨꯃꯥꯏꯅ ꯇꯧꯕꯗ ꯑꯗꯒꯤ ꯃꯥꯁꯦ ꯁꯣꯟꯁꯤꯟꯈ꯭ꯔꯦ ꯑꯗꯨꯗꯨꯒ ꯁꯣꯟꯁꯤꯟꯈ꯭ꯔꯒ ꯃꯥꯁꯦ ꯍꯥꯏꯗꯤ ꯁꯨꯝ ꯐꯃꯨꯡꯗ ꯁꯨꯝ ꯍꯤꯞꯄꯒ ꯂꯩꯕꯗ ꯍꯥꯏꯗꯤ ꯆꯠꯄ ꯈꯣꯠꯄꯗꯣ ꯑꯗꯨꯝ ꯀꯥꯟꯗ ꯍꯥꯏꯗꯤ ꯆꯠꯍꯟꯍꯧꯗ꯭ꯔꯕ ꯑꯗꯨ ꯃꯥꯗꯤ ꯑꯍꯟ ꯑꯣꯏꯔꯅꯤꯅ ꯃꯈꯣꯡꯗꯣ ꯑꯗꯨꯝ ꯍꯥꯏꯗꯤ ꯁꯨꯝ ꯀꯣꯟꯁꯤꯜꯂꯒ ꯁꯨꯝ ꯁꯨꯝ ꯂꯩꯕꯤꯗ ꯍꯥꯏꯗꯤ
ꯑ
ꯑꯗꯨꯝ ꯁꯛꯇꯗ ꯉ ꯉꯝ ꯠꯇ꯭ꯔꯦꯕ ꯑꯗꯨꯒ ꯃꯥꯁꯦ ꯑꯗꯨꯃꯥꯏꯅ ꯇꯧꯔꯒ ꯑꯗꯨꯝ ꯐꯅ ꯀꯨꯏꯅ ꯆꯍꯤ ꯑꯅꯤ ꯑꯍꯨꯝꯒꯨꯝꯕꯗ ꯑꯗꯨ ꯃꯥꯗꯤꯦ ꯂꯩꯔꯝꯃꯦ ꯑꯗꯨꯃꯥꯏꯅ
ꯎꯝ ꯆꯠꯄ ꯉꯝꯗꯕꯤꯗ ꯑꯗꯨꯗꯤ ꯍꯥꯏꯗꯤ ꯀꯃꯥꯏꯅ ꯇꯧꯕ ꯆꯠꯄ ꯉꯝꯗ꯭ꯔꯗꯤ ꯍꯨꯏꯜ ꯆꯤꯌꯔꯗ ꯐꯝꯕ ꯅꯠꯇ꯭ꯔꯒ ꯊꯥꯡꯗꯣꯛ ꯊꯥꯡꯖꯤꯟ
ꯍꯥꯏꯗꯤ ꯊꯥꯡꯇꯣꯛ ꯊꯥꯡꯁꯤꯡ ꯑꯣꯏꯅ ꯇꯧꯔꯦꯕ ꯃꯥꯁꯦ ꯍꯥꯏꯗꯤ ꯁꯨꯝ ꯑꯗꯨꯝ ꯁꯣꯟꯁꯤꯜꯂꯛꯑꯦ ꯍꯥꯏꯗꯤ ꯃꯁꯥꯗꯣ ꯍꯥꯏꯗꯤ ꯀꯃꯥꯏ ꯍꯥꯏꯗꯤ ꯑꯗꯨꯝ ꯆꯠꯇꯅ ꯈꯣꯠꯇꯅ ꯑꯗꯒꯤ ꯍꯥꯏꯗꯤ ꯆꯥꯕꯗꯃꯛꯇꯕꯨ ꯑꯣꯏꯔꯁꯨ ꯁꯨꯝ ꯆꯥꯕꯗꯤ ꯁꯨꯝ ꯌꯥꯔꯛꯇꯕ ꯑꯍꯟꯒꯤ ꯑꯣꯏꯕꯒ ꯃꯁꯥꯒ ꯁꯨꯝ ꯑꯅꯥꯕ ꯑꯃꯁꯨ ꯂꯣꯏꯅꯔꯒ ꯂꯩꯕꯅꯤꯅꯀꯣ
ꯎꯝ ꯑꯗꯨ ꯑꯗꯨ ꯅꯨꯡ ꯂꯩꯕꯗꯤ ꯐꯈ꯭ꯔꯕ ꯄꯨꯔꯥ ꯍꯥꯏꯗꯤ ꯑꯣꯄꯔꯦꯁꯟ ꯇꯧꯈ꯭ꯔ ꯃꯇꯨꯡꯗ ꯁꯣꯟꯕꯨꯗꯤ ꯁꯣꯟꯖꯜꯂꯛꯑꯦꯗꯅ ꯑꯗꯣ ꯅꯨꯡ ꯂꯧꯊꯣꯛꯄꯗꯨꯗꯤ ꯄꯨꯔꯥ ꯅꯨꯡꯒꯤ ꯅꯨꯡꯗꯨꯗꯤ ꯂꯩꯈꯤ
ꯍꯣꯏ ꯍꯣꯏ ꯑꯗꯨꯕꯨꯗꯤ ꯂꯩꯈꯤꯗ꯭ꯔꯦ ꯑꯗꯨ ꯑꯗꯨꯒ ꯍꯥꯏꯗꯤ ꯃꯥꯒꯤ ꯑꯍꯟ ꯃꯇꯝꯁꯨ ꯑꯣꯏꯔꯛꯑꯕꯅꯤꯅ ꯍꯥꯏꯗꯤ ꯑꯣꯏꯁꯤꯟꯕ ꯀꯩꯀꯥꯗꯨꯁꯨ ꯑꯣꯄꯔꯦꯁꯟ ꯇꯧꯕꯋ ꯈꯔ ꯋꯥꯕꯕ ꯃꯥꯜꯂꯦꯕ ꯑꯗꯨꯅ ꯑꯗꯨꯃꯥꯏꯅ ꯑꯣꯄꯔꯦꯁꯟꯗꯨꯁꯨ ꯑꯃꯇ ꯅꯠꯇꯕꯤꯗ ꯍꯥꯏꯗꯤ ꯑꯅꯤꯔꯛ ꯂ ꯑꯗꯨꯝ ꯍꯪꯆꯤꯟ ꯍꯪꯆꯤꯟ ꯇꯧꯔꯕꯅꯤꯅꯅꯦ ꯃꯥꯗ ꯑꯗꯨꯨꯥꯏ ꯇꯔ ꯁꯣꯟꯊꯔꯦ ꯑꯗꯨꯗꯨꯒ ꯏꯕꯣꯛꯁꯤꯗꯤ ꯀꯩꯁꯁꯨ ꯃꯥꯗꯤ ꯑꯗꯨꯝ ꯆꯠꯅ ꯆꯠꯅ ꯑꯗꯨꯝ ꯍꯥꯏꯗꯤ ꯅꯥꯈꯤꯕꯅꯤ ꯍꯥꯏꯗꯤ ꯈꯪꯍꯧꯗꯅꯀꯣ ꯑ ꯏꯕꯣꯁꯅ ꯃ ꯃꯥ ꯁꯦ ꯈꯔ ꯍꯥꯏꯗꯤ ꯕꯤꯄꯤꯤꯁꯦ ꯈꯔ ꯋꯥꯡꯉꯦꯕ ꯃꯥꯁꯦ ꯑ ꯃꯥ ꯆꯦ ꯅꯣꯡꯃ ꯍꯥꯏꯗꯤ ꯁꯨꯝ ꯑꯗꯨꯃꯥꯏꯅ ꯕꯤ ꯄꯤꯒꯨꯝꯕ ꯂꯩꯕ ꯈꯣꯠꯄ ꯍꯥꯏꯕꯁꯤꯗꯤ ꯍꯥꯏꯗꯤ ꯎꯁꯣꯛꯀꯥ ꯑꯣꯏꯔꯁꯨ ꯍꯥꯏꯗꯤ ꯑꯗꯨꯒꯨꯝꯕꯁꯦ ꯆꯥꯁꯤꯟꯕꯒꯤꯦ ꯍꯥꯏꯕꯗꯤ ꯌꯥꯝꯅ ꯍꯥꯏꯗꯤ ꯀꯩꯁꯨꯝ ꯍꯥꯏꯗꯤ ꯌꯥꯗꯦꯗꯅ ꯑꯗꯣ ꯃꯥꯔꯆ ꯍꯥꯏꯗꯤ ꯃꯥꯁꯦ ꯔꯤꯄꯤꯤ ꯒꯨꯂꯤꯁꯤꯁꯨ ꯅꯨꯃꯤꯠ ꯅꯤꯅꯤ ꯍꯨꯝꯅꯤꯁꯦ ꯍꯥꯏꯗꯤ ꯁꯨꯝ ꯃꯥꯅ ꯀꯥꯎꯊꯣꯛꯇꯅꯔ ꯊꯧꯁꯥꯗꯅ ꯍꯥꯏꯗꯤ ꯇꯣꯏꯅꯁꯦ ꯍꯥꯏꯕꯗꯤ ꯆꯥꯡ ꯅꯥꯏꯅ ꯆꯥꯔꯨꯗꯕꯖꯥꯠꯅꯤ ꯑꯗꯨꯒ ꯃꯥ ꯏꯕꯣꯛꯁꯦ ꯍꯥꯏꯗꯤ ꯏꯕꯣꯣꯏꯒꯤ ꯃꯄꯥꯟꯗ ꯍꯥꯏꯗꯤ ꯎꯁꯣꯞ ꯑꯃ ꯌꯥꯎꯔꯨꯔꯒ ꯍꯜꯂꯛꯄꯗꯅꯦ ꯑꯗꯨꯝ ꯌꯨꯝꯁꯦ ꯍꯥꯏꯗꯤ ꯆꯠꯄ ꯉꯝꯗꯕꯤꯗ ꯃꯥꯁꯦ ꯍꯥꯏꯗꯤ ꯒꯥꯔꯤꯗꯒꯤ ꯑꯗꯨꯝ ꯀꯨꯝꯊꯔꯛꯑꯒ ꯊꯣꯡꯒꯥꯟꯁꯤꯗ ꯍꯥꯏꯗꯤ ꯂꯩꯔꯛꯁꯤꯗ ꯑꯗꯣ ꯃꯥꯁꯦ ꯕꯤꯄꯤꯦ ꯍꯥꯏꯗꯤ ꯏꯁꯇ꯭ꯔꯣꯛ ꯑꯗꯨꯝ ꯇꯧꯔꯛꯑꯕꯖꯥꯠꯅꯦ
ꯃꯤ ꯀꯗꯥꯃꯨꯛ ꯍꯧꯗ꯭ꯔꯕ
ꯑꯥ ꯑꯗꯨꯗꯨꯒ ꯍꯥꯏꯗꯤ ꯃꯤꯅꯗꯤ ꯈꯔ ꯉꯍꯥꯛ ꯍꯥꯏꯗꯤ ꯉꯥꯍꯥꯛ ꯂꯩꯔꯒ ꯑꯗꯨꯝ ꯃꯥꯅ ꯇꯧꯕ ꯂꯣꯏꯔꯕ ꯃꯇꯨꯡꯗ ꯃꯤꯅ ꯌꯨꯝꯁꯤꯗ ꯄꯥꯎꯖ ꯇꯝꯃꯛꯑꯕ
ꯎꯝ
ꯑꯗꯨꯒ ꯑꯍꯝ ꯑꯗꯨꯃꯥꯏꯅ ꯇꯧꯔꯒ ꯃꯥꯗꯤ ꯑꯗꯨꯝ ꯍꯥꯏꯗꯤ ꯕꯤ ꯄꯤ ꯏꯁꯇ꯭ꯔꯣꯛ ꯇꯧꯕ ꯍꯥꯏꯕꯁꯤꯃꯛ ꯇꯕꯨ ꯍꯥꯏꯗꯤ ꯁꯨꯝ ꯊꯨꯅ ꯁꯣꯟꯖꯤꯜꯂꯛꯑꯦ ꯃꯥ ꯃꯣꯏꯗꯤ ꯑꯍꯟꯁꯨ ꯑꯣꯏꯕꯅꯤꯅ
ꯎꯝ ꯑꯗꯣ ꯕꯤ ꯄꯤ ꯏꯁꯇ꯭ꯔꯣꯛ ꯇꯧꯕ ꯍꯥꯏꯁꯦ ꯃꯥ ꯍꯧꯖꯤꯛꯅ ꯉꯁꯥꯏ ꯀꯨꯝꯗꯔꯛꯄꯗ ꯂꯩꯔꯛꯇ ꯇꯧꯕꯗꯣ ꯂꯩꯔꯇ ꯇꯧꯔꯤꯁꯦ ꯕꯤ ꯄꯤ ꯏꯁꯇ꯭ꯔꯣꯛ ꯇꯠ ꯂꯥꯎꯟ ꯇꯧꯔꯒ ꯑꯗꯨꯝ ꯈꯨꯗꯛꯇ ꯂꯩꯇ꯭ꯔꯤꯔꯥ ꯅꯠꯇ꯭ꯔꯒ ꯒ꯭ꯌꯥꯟ ꯀꯣꯟꯅ ꯙꯣꯛ ꯇ ꯄꯨꯈꯠꯄ ꯈꯣꯠꯄ ꯒ꯭ꯌꯥꯟ
ꯅꯠꯇ ꯅꯠꯇ ꯃꯥꯖ ꯍꯥꯏꯗꯤ ꯒꯌꯥꯟꯁꯤ ꯗꯤ ꯍꯥꯏꯗꯤ ꯑꯍ ꯇꯥꯕꯁꯤ ꯐꯖꯅ ꯅꯥꯗꯕꯤꯗ ꯃꯤꯁꯤ ꯃꯁꯛꯁꯦ ꯍꯥꯏꯗꯤ ꯈꯪꯉꯁꯨ ꯋꯥ ꯉꯥꯡꯕ ꯈꯣꯠꯄ ꯉꯝꯗꯕ ꯑꯗꯒꯤ ꯃꯆꯤꯟꯒꯨꯝꯕ ꯐꯩꯕ ꯈꯣꯄ ꯑꯗꯨꯃꯥꯏꯅ ꯇꯧꯈ꯭ꯔꯦꯕ ꯑꯗꯒꯤ ꯅꯥꯠ ꯀꯟꯅ ꯃꯥ ꯍꯥꯏꯗꯤ ꯃꯣꯏꯒꯤꯗꯨꯒꯤ ꯏꯁꯇ꯭ꯔꯣꯛ ꯇꯧꯕꯗꯣ ꯍꯥꯏꯗꯤ ꯄꯦꯔꯥꯂꯥꯏꯁ ꯇꯧꯕꯗꯣ ꯗꯨꯃꯥꯏꯅ ꯇꯧ ꯑꯗꯨꯗꯨꯒ ꯏꯕꯣꯛꯅ ꯍꯥꯏꯗꯤ ꯏꯄꯨꯒꯤ ꯁꯦꯕꯥꯁꯨ ꯇꯧꯔꯝꯃꯤꯅꯦꯕ ꯑꯗꯣꯏꯁꯨ ꯏꯄꯣꯛꯇꯨ ꯍꯥꯏꯗꯤ ꯁꯨꯝ ꯀꯨꯏꯗꯕꯤꯗ ꯑꯗꯨꯝ ꯊꯥ ꯑꯃ ꯑꯅꯤ ꯑꯗꯨꯃꯥꯏꯅ ꯂꯩꯔꯝꯃꯒ ꯑꯥꯗꯤ ꯑꯗꯨꯝ ꯍꯥꯏꯗꯤ ꯂꯩꯒꯤꯗ꯭ꯔꯦ
ꯑꯣ ꯏꯕꯨꯛ ꯑꯣ ꯏꯕꯣꯛꯅ ꯍꯥꯜꯂꯦꯕ ꯂꯩꯇꯕꯁꯦ ꯍꯩꯃ
ꯑꯗꯨꯒ ꯎꯪ ꯆꯍꯤ ꯑꯣꯜꯂꯛꯄ ꯀꯥꯟꯗ ꯔ ꯆꯍꯤ ꯑꯣꯜꯂꯛꯄꯗ ꯆꯍꯤ ꯑꯣꯟꯗ꯭ꯔꯤꯕ ꯃꯥꯜꯂꯦ ꯊꯥ ꯈꯔ ꯂꯩꯔꯒ ꯑꯃꯨꯛ ꯏꯄꯨꯁꯤꯁꯨ ꯑꯗꯨꯝ ꯍꯥꯏꯗꯤ ꯃꯥꯁꯨ ꯅꯥꯕ ꯍꯦꯟꯖꯤꯜꯂꯛꯑꯒ ꯂꯩꯒꯤꯗ꯭ꯔꯦꯕ
ꯋꯥꯈꯟꯗꯣ ꯅꯨꯡꯉꯥꯏꯔꯝꯃꯔꯣꯏꯌꯦ ꯃꯥꯥꯏ ꯁꯦꯕꯥ ꯗꯨꯝ ꯇꯧꯔ ꯂꯩꯔꯝꯃꯒ
ꯑꯗꯒꯤ ꯑꯪ ꯑꯗꯨ ꯃꯥꯅ ꯇꯧꯋꯦ ꯑꯗꯨꯗꯨꯅ ꯅ ꯅꯨꯡꯉꯥꯏꯇꯦ ꯍꯥꯏꯗꯤ ꯑꯗ ꯍꯥꯏꯗꯤ ꯁꯨꯝ ꯕꯤꯄꯤꯒꯨꯝꯕ ꯍꯥꯏꯗ ꯍꯥꯏꯗꯤ ꯃꯣꯏꯁꯤꯗꯤ ꯌꯥꯝꯅ ꯍꯥꯏꯗꯤ ꯆꯦꯛꯁꯤꯟꯗꯕꯖꯦ ꯌꯥꯗꯦꯕ
ꯎꯝ ꯑꯣ ꯑꯣ ꯑꯗꯨꯗꯤ ꯑꯣ ꯏꯕꯣꯛꯅ ꯍꯥꯜꯂꯦꯕ ꯂꯩꯇꯕꯖꯦ
ꯎꯝ
ꯑꯣ ꯑꯗꯨ ꯏꯕꯣꯛꯁꯦ ꯂꯩꯔꯛꯇꯨꯗ ꯕꯤ ꯄꯤ ꯏꯁꯇ꯭ꯔꯣꯛ ꯇꯧꯕꯗꯣ ꯑꯗꯨꯗ ꯂꯩꯇꯕꯗꯤ ꯅꯠꯇꯦꯕ ꯍꯥꯏꯗꯤ
ꯅꯠꯇꯦ ꯅꯠꯇꯦ ꯑ ꯂꯩꯔꯝꯃꯦ ꯑꯈꯣꯏ ꯃꯥꯥ ꯍꯣꯏꯒꯁꯦ ꯍꯥꯏꯗꯤ ꯑꯗꯨꯝ ꯆꯠꯂꯝꯃꯦꯕ
ꯑꯪ
ꯑꯗꯒꯤ ꯑꯈꯣꯏꯅꯤ ꯑꯍꯛ ꯕꯕꯥ ꯍꯣꯏꯒꯤ ꯚꯨꯕꯣꯛꯁꯤꯖꯨ ꯍꯥꯏꯗꯤ ꯑꯩꯈꯣꯏꯒꯤ ꯕꯕꯥ ꯄꯣꯛꯄ ꯃꯃꯥꯖꯦ
ꯑꯥ
ꯑꯣ ꯍꯥꯏꯗꯤ ꯃꯥꯗꯤ ꯕꯤ ꯄꯤ ꯏꯁꯇ꯭ꯔꯣꯛꯖꯦ ꯇꯣꯏꯅ ꯇꯣꯏꯅ ꯑꯗꯨꯝ ꯍꯥꯏꯗꯤ ꯄꯨꯔꯥ ꯏꯁꯇ꯭ꯔꯣꯛ ꯇ ꯅꯗꯕꯤꯗ ꯇꯧꯔꯛꯀꯦ ꯇꯧꯔꯛꯀꯦ ꯇꯧꯕꯁꯦ ꯑꯗꯤ ꯑꯗꯨꯃꯥꯏꯅ ꯑꯗꯨꯝ ꯇꯧꯋꯦꯕ ꯃꯥꯗꯤ ꯍꯥꯏꯔꯤ ꯃꯌꯥꯝ ꯃꯥ ꯃꯌꯥꯝ ꯃꯥ ꯑꯗꯨꯗꯨꯒ ꯑꯩꯈꯣꯏꯅ ꯀ꯭ꯂꯥꯁ ꯎꯝ ꯅꯥꯏꯟꯒꯨꯝꯕ ꯅꯥꯏꯟ ꯑꯗꯨꯃꯥꯏꯅ ꯀꯥꯞꯄ ꯀꯥꯟꯗ ꯃꯥꯁꯦ ꯂꯩꯇꯦꯕ ꯑꯗꯣ ꯃꯥꯁꯨ ꯀꯩꯁꯨꯝꯇ ꯍꯥꯏꯗꯤ ꯀꯨꯏꯅ ꯅꯥꯗꯅ ꯈꯣꯠꯇꯅ ꯇꯧꯔꯒ ꯂꯩ ꯑꯗꯨꯃꯥꯏꯅ ꯂꯩꯔꯝꯕꯗꯣ ꯑꯣꯏꯗꯦ ꯍꯥꯏꯗꯤ ꯃꯥꯒꯤ ꯑꯀꯣꯟꯕꯗꯒꯤ ꯑꯗꯨꯃꯥꯏꯅ ꯏꯁꯇ꯭ꯔꯣꯛ ꯇꯧꯕꯗꯒꯤ ꯃꯥꯁꯦ
ꯕꯤ ꯄꯤ ꯏꯁꯇ꯭ꯔꯣꯛ ꯂꯕ ꯅꯣꯏꯕꯥꯒꯤ ꯃꯃꯥꯁꯤꯁꯨ ꯇꯧꯔꯤꯁꯦ
ꯑꯥ ꯏꯕꯣ ꯑꯅꯤ ꯃ ꯍꯥꯏꯗꯤꯣꯏ ꯐꯤ ꯏꯁꯇ꯭ꯔꯣꯛ ꯉꯥꯛꯇ ꯑꯣꯏꯅ ꯇꯧꯋꯦꯕ
ꯑꯥ
ꯑꯗꯨꯒ ꯑꯩꯈꯣꯏꯒꯤ ꯁꯣꯝꯒꯤ ꯍꯥꯏꯗꯤ ꯕꯕꯥꯍꯣꯏꯒꯤ ꯏꯕꯣꯛꯁꯤꯁꯨ ꯃꯥꯁꯨ ꯑꯗꯨꯝ ꯊꯥ ꯑꯃꯅꯤꯅꯤ ꯑꯗꯨꯃꯥꯏꯅꯇꯪ ꯂꯩꯔꯝꯃꯦ ꯑꯗꯨꯗꯨꯒ ꯑꯗꯨ ꯍꯥꯏꯥꯏꯗꯤ ꯀꯨꯏꯅ ꯅꯥꯔꯒ ꯂꯩꯕꯗꯣ ꯑꯣꯏꯈꯤꯗꯦꯕ
ꯎꯝ ꯉꯥꯏꯇꯦꯅꯦ ꯕꯤ ꯄ ꯇꯣꯛꯁꯦ
ꯑꯗꯨꯅꯦ